ꯇꯕꯔꯣ꯫
ꯎꯝ ꯇꯥꯏꯌꯦ ꯇꯥꯏꯌꯦ ꯇꯥꯕ꯭ꯔꯣ
ꯑꯁꯨꯃꯥꯏ ꯇꯥꯔꯗꯤ ꯈꯔ ꯅꯨꯡꯉꯥꯏꯌꯦꯕꯀꯣ ꯋꯥꯔꯤ ꯁꯥꯟꯅꯕꯁꯨ ꯈꯔ ꯅꯨꯡꯉꯥꯏꯌꯦꯕ
ꯎꯝ
ꯑꯩꯈꯣꯏꯒꯤ ꯊꯪꯅꯕ ꯅꯨꯄꯤꯗꯣ ꯃꯧꯗꯣ
ꯎꯝ
ꯈꯪꯕ꯭ꯔꯥ
ꯑꯥꯎ ꯈꯪꯉꯦ ꯈꯪꯉꯦ
ꯑꯗꯨ ꯑꯗꯨ ꯅꯨꯄꯤꯗꯨꯁꯨ ꯑꯁ ꯐꯖꯟ ꯅꯩꯍꯦ ꯑꯣ ꯒꯥꯔꯤ ꯆꯠꯅꯁꯦ ꯇꯧꯔꯛꯑꯣ ꯇꯧꯔꯛꯀꯦ ꯑꯗꯨꯃꯥꯏꯅ ꯍꯥꯏꯔꯒ ꯂꯩ ꯃꯥꯗꯤ
ꯇꯧꯕꯤꯌꯨꯅ ꯑꯃꯛ ꯃꯥꯒꯤ ꯀꯩꯅꯣ ꯇꯧꯗꯕꯩ ꯑꯣꯏꯔꯝꯒꯅꯤ ꯂꯩꯗꯕꯩ ꯑꯣꯏꯔꯝꯒꯅꯤ
ꯀꯗꯦ
ꯎꯝ ꯀ
ꯏꯜꯍ ꯆꯠꯂꯛꯇꯣꯏꯔꯣ ꯉꯁꯤꯁꯨ
ꯉꯁꯤ ꯎꯝ ꯆꯠꯀꯅꯤ ꯑꯗꯣ ꯅꯣꯏ ꯎꯝ ꯃꯊꯛꯀꯤ ꯅꯣꯏꯒꯤ ꯎꯃꯣꯔꯣꯛꯇꯣ ꯂꯩꯇ꯭ꯔꯕ
ꯂꯩꯇ꯭ꯔꯦ ꯆꯥꯅꯤꯡꯉꯥꯏ ꯂꯩꯔꯔꯣꯏ ꯑꯗꯨꯝ ꯑꯩꯈꯣꯏꯅ ꯑꯩꯈꯣꯏꯅ ꯆꯥꯅꯕꯗꯤ ꯑꯗꯨꯝ ꯂꯩꯗ ꯈꯔ ꯈꯔ ꯀꯣ
ꯑꯣ ꯉꯟꯇꯥ ꯉꯟꯇꯥꯅ ꯄꯥꯜꯂꯒ ꯑꯃꯨꯛ ꯌꯥꯝ ꯊꯨꯅ ꯀꯦꯜꯂꯦꯀꯣ
ꯍꯥꯏꯕꯗꯤ ꯀꯨꯝ ꯆꯍꯤ ꯎꯝ ꯅꯍꯥꯟ ꯉꯁꯤ ꯀꯨꯝꯁꯤ ꯆꯍꯤ ꯍꯥꯠ ꯊꯥꯕ ꯅꯠꯇꯦꯕ ꯑꯗꯨꯗꯤ ꯃꯣꯔꯣꯛ ꯄꯥꯝꯕꯤꯗꯣ ꯑꯔꯤꯕꯅꯦꯕ
ꯑꯣ ꯑꯗꯨꯒꯤ ꯑꯣꯏꯔꯝꯒꯅꯤ ꯑꯩꯈꯣꯏ ꯍꯥꯟꯅꯀꯣ ꯎꯝ ꯍꯥꯟꯅ ꯊꯥꯕꯤꯕꯗꯣ ꯄꯥꯝꯕꯤꯗꯣ ꯇꯔꯥꯃꯨꯛ ꯈꯛꯅꯦꯕ ꯑꯗꯨ ꯑꯣꯏꯔꯁꯨ ꯑꯗꯨꯝ ꯀꯨꯏꯅ ꯄꯥꯜꯂꯦ ꯑꯩꯈꯣꯏꯒꯤꯗꯣ ꯑꯗꯣ ꯆꯥꯅꯤꯡꯉꯥꯏ ꯈꯛꯇꯗꯤꯀꯣ ꯀꯩꯅꯣ ꯇꯧꯋꯦꯕ ꯑꯗꯣ ꯎꯝ ꯀꯩꯅꯣ ꯈꯥꯛꯄꯤꯕꯗꯣ ꯗꯤꯟꯅ ꯇꯧꯕꯤꯕꯗꯣ ꯑꯗꯨ ꯑꯩ ꯂꯩꯔꯝꯗ꯭ꯔꯤꯉꯩꯗ ꯅꯨꯡꯁꯤꯠꯅ ꯄꯥꯏꯈ꯭ꯔ ꯃꯥꯜꯂꯦ ꯑꯗꯨꯒꯤ ꯉꯥꯅꯨꯁꯤꯡꯗꯣ ꯃꯆꯥ ꯃꯆꯥ ꯊꯣꯛꯄꯁꯤꯡꯗꯣ ꯂꯣꯏ ꯆꯥꯊꯣꯛꯈꯤꯕ ꯋꯥꯅꯤꯗ ꯅꯣꯡꯃ ꯊꯕꯛ ꯆꯠꯊꯣꯛꯄꯤ ꯆꯠꯊꯣꯛꯄꯀꯣ ꯑꯗꫭ ꯑꯃꯨꯛ ꯍꯜꯂꯛꯑꯒ ꯂꯣꯏꯅꯃꯛ ꯆꯠꯊꯣꯛꯄꯤꯕꯅꯦ
ꯑꯗꯨꯅꯦ ꯅꯣꯏꯗꯤ ꯀꯩꯅꯣ ꯕꯣꯔꯥꯒꯨꯝꯕꯗ ꯍꯥꯞ ꯎꯝ ꯂꯩꯕꯥꯛ ꯈꯔ ꯐꯕꯗꯣ ꯍꯥꯜꯂꯒ ꯃꯣꯔꯣꯛꯇꯣ ꯑꯗꯨꯝ ꯊꯥꯎꯑꯣ
ꯎꯝ ꯊꯥꯏꯌꯦ ꯍꯥꯟꯅ ꯍꯥꯟꯅꯒꯤ ꯀꯨꯝꯁꯤꯗꯣ ꯍꯥꯀꯨꯝꯗꯣ ꯀꯩꯅꯣ ꯊꯥꯕꯤꯕꯅꯦꯕ ꯕꯣꯔꯥꯗ ꯊꯥꯕꯤꯔꯒ ꯒꯝꯂꯥꯗꯁꯨ ꯊꯥꯕꯤꯌꯦ ꯑꯗꯣ ꯒꯝꯂꯥꯒꯤ ꯗꯤ ꯀꯩꯅꯣ ꯃꯥꯅ ꯃꯣꯔꯣꯛꯅ ꯆꯥꯎꯅꯤꯡꯕ ꯑꯗꯨꯒ ꯒꯝꯂꯥꯒꯤ ꯀꯩꯅꯣꯗꯣ ꯂꯩꯇꯕꯀꯣ
ꯑꯗꯨꯅꯦ ꯍꯣꯏ ꯍꯣꯏ
ꯕꯣꯔꯥꯗ ꯊꯥꯕꯤꯕꯗꯨꯗꯤ ꯑꯦꯁ ꯌꯥꯝ ꯄꯥꯜꯂꯤꯃꯦ
ꯑꯗꯨꯅꯦ ꯕꯣꯔꯥꯗꯣ ꯈꯔ ꯆꯥꯎꯕꯗꯣ ꯇꯧꯑꫭꯕ
ꯎꯝ
ꯂꯩꯕꯥꯛꯇꯣ ꯈꯔ ꯌꯥꯝꯅ ꯊꯝꯃꯒ ꯀꯣ ꯀꯨꯏꯅ ꯆꯥꯅꯤꯡꯉꯥꯏ ꯆꯍꯤ ꯑꯅꯤ ꯑꯍꯨꯝ ꯆꯠꯅꯤꯡꯉꯥꯏ ꯑꯗꫭ ꯍꯥꯏꯗꯤ ꯕꯣꯔꯥꯗꯣ ꯄꯤꯛꯑꯗꯤ ꯂꯩꯕꯥꯛꯇꯣ ꯌꯥꯝꯗ꯭ꯔꯗꯤ ꯃꯥꯗꯤ ꯑꯗꯨꯝ ꯁꯤꯒꯟꯕꯅꯦꯕ ꯍꯥꯏꯕ ꯗꯤ ꯃꯥꯒꯤ ꯃꯔꯥꯗꯣ ꯆꯠꯅꯤꯡꯉꯥꯏ ꯃꯐꯝ ꯂꯩꯇꯕꯒꯤꯀꯣ
ꯎꯝ
ꯀꯨꯅꯗꯣ
ꯑꯣ ꯃ ꯑꯗꯨ ꯂꯥꯛꯏꯕꯗꯣ ꯍꯀꯨꯝꯗꯣ ꯌꯥꯝ ꯀꯨꯏꯅ ꯆꯥꯕ ꯐꯪꯕꯅꯦ ꯑꯗꯣ ꯎꯝ ꯑꯇꯣꯞꯄꯗ ꯀꯩꯅꯣ ꯇꯧꯕꯤꯕꯒꯤ ꯀꯣ ꯉꯥꯅꯨꯁꯤꯡ ꯌꯥꯝ ꯍꯀꯣꯝꯗꯤ ꯌꯥꯝ ꯂꯣꯏꯌꯦꯕ ꯑꯗꯣ ꯂꯣꯏꯕꯗ ꯂꯣꯏꯅꯃꯛ ꯆꯠꯊꯣꯛꯈꯤꯕꯅꯦ ꯉꯥꯅꯨꯁꯦ ꯎꯃꯣꯔꯣꯛ ꯎꯕ ꯌꯥꯗꯦ ꯃꯅꯥꯒꯁꯦ ꯂꯣꯏꯅꯃꯛ ꯆꯥꯊꯣꯛꯈꯤꯕꯅꯦ
ꯎꯝ ꯈꯪꯗ‌ꯦꯅꯦ ꯑꯩꯈꯣꯏꯗꯤ
ꯃꯅꯥꯀꯁꯦ ꯀꯩꯅꯣ ꯇꯧꯕꯅꯦ ꯍꯥꯏ ꯃꯣꯏ ꯑꯗꯒꯤꯗꯤ ꯁꯥꯗꯤ ꯌꯥꯏ ꯌꯦꯟꯁꯥꯡ ꯊꯣꯡꯉꯒ ꯆꯥꯕꯁꯨ ꯍꯥꯎꯋꯤ ꯍꯣꯢ ꯑꯥꯎ ꯑꯩꯈꯣꯏꯒꯤ ꯉꯥꯅꯨꯗꯣ ꯍꯀꯨꯝꯗꯤ ꯌꯥꯝ ꯂꯩꯌꯦꯕ ꯆꯠꯊꯣꯛꯈ꯭ꯔꯦ ꯂꯣꯏꯅꯃꯛ ꯀꯩꯅꯣ ꯁꯦꯝꯕꯒꯥꯟꯗ ꯀꯩꯅꯣ ꯑꯁ ꯗꯦ ꯗꯦ ꯂꯩꯕ ꯃꯇꯝꯗ ꯂꯣꯏ ꯆꯠꯊꯣꯛꯈ꯭ꯔꯦ ꯑꯗꯨꯒꯤ ꯍꯧꯖꯤꯛ ꯉꯥꯅꯨ ꯑꯃꯈꯛ ꯃꯆꯥ ꯀꯣꯛꯑꯒ ꯂꯩꯌꯦ ꯍꯧꯖꯤꯛ
ꯎꯝ ꯌꯥꯝ ꯐꯩꯅꯦ
ꯅꯣꯏ ꯂꯣꯏꯗꯕ꯭ꯔꯣ ꯉꯥꯅꯨꯗꯤ
ꯂꯣꯢꯗꯦꯗ ꯉꯥꯅꯨ ꯆꯥꯟꯅꯗꯕ ꯃꯥꯜꯂꯦ ꯑꯩꯈꯣꯏꯒꯤ ꯂꯣꯏꯁꯨ ꯂꯣꯏꯅꯤꯡꯗꯦ ꯌꯨꯝ ꯌꯥꯝ ꯃꯣꯠꯂꯦꯕ ꯃꯥꯒꯤ ꯃꯊꯤꯗꯨꯒ
ꯑꯥ ꯑꯗꯨꯗꯤ ꯑꯗꯨꯗꯤ ꯑꯝ ꯇꯥꯎꯕꯅꯦ ꯃꯊꯤ ꯌꯥꯝꯕ
ꯎꯝ ꯃꯊꯤ ꯌꯥꯝꯃꯦ ꯃꯥꯅ ꯆꯠꯐꯝ ꯈꯨꯗꯤꯡꯒꯤ ꯃꯥꯒꯤ ꯃꯊꯨꯟꯗꯗꯤ ꯄ꯭ꯔꯦ ꯄ꯭ꯔꯦ ꯄ꯭ꯔꯦ ꯐ꯭ꯔꯦ ꯑꯗꯨꯝ ꯊꯝꯃꯒ ꯆꯠꯂꯤ ꯃꯣꯏꯗꯤ
ꯑꯗꯨ ꯑꯣꯏꯔꯁꯨ ꯉꯥꯅꯨ ꯂꯣꯏꯗ꯭ꯔꯗꯤ ꯉꯥꯅꯨ ꯈꯨꯇꯥꯡꯅꯤꯗꯅ ꯆꯥꯕꯁꯨ ꯐꯪꯗꯕꯗꯣ
ꯑꯗꯨꯅꯦ ꯌꯥꯝꯅꯗꯤ ꯇꯥꯡꯉꯦꯕ ꯍꯥꯎꯁꯨ ꯍꯥꯎꯋꯦꯕ
ꯑꯥ ꯆꯥꯅꯤꯡꯉꯥꯏ ꯈꯛꯇ ꯌꯣꯛꯄꯅꯦ
ꯎꯝ ꯐꯖꯅꯀꯣ ꯆꯤꯒꯦꯝ ꯇꯧꯔꯒ ꯀꯣ ꯎꯝ ꯍꯥꯎꯕꯅꯤ
ꯑꯗꯨꯁꯨ ꯍꯥꯎꯋꯦ ꯑꯗꯨꯒ ꯊꯥꯎ ꯌꯥꯏꯔꯒ ꯑꯂꯨꯒ ꯑꯁ ꯇꯧꯕꯗꯁꯨ ꯍꯥꯎꯕꯅꯦ
ꯍꯥꯎꯋꯤ ꯍꯥꯎꯋꯤ ꯅꯣꯏ ꯌꯦꯟꯗꯤ ꯂꯣꯏꯗ꯭ꯔꯣ
ꯌꯦꯟ ꯂꯣꯏꯌꯦ ꯍꯀꯨꯝꯗꯣ ꯀꯩꯅꯣ ꯀꯨꯝꯁꯤꯔꯥ ꯍꯀꯨꯝꯔꯥ ꯀꯩꯅꯣ ꯂꯥꯛꯄ ꯀꯥꯟꯗ ꯀꯨꯟꯊ꯭ꯔꯥꯃꯨꯛ ꯂꯩꯔꯝꯃꯦ ꯄꯤꯒꯁꯦ ꯃꯔꯤ ꯂꯩꯔꯝꯃꯦ ꯑꯗꯨꯒ ꯂꯣꯏꯅꯃꯛ ꯁꯤꯗꯣꯛꯈ꯭ꯔꯦ ꯀꯨꯝꯁꯤꯅꯦ ꯅꯍꯥꯟ ꯊꯥ ꯗ ꯀꯩꯅꯣ ꯂꯥꯛꯄꯗꯣ
ꯑꯥ ꯑꯥ ꯑꯥ
ꯑꯗꯨ ꯂꯣꯏ ꯁꯤꯗꯣꯛꯈ꯭ꯔꯦ
ꯑꯩꯈꯣꯏꯒꯤꯁꯨꯅꯦ ꯑꯁ ꯎꯝ ꯀꯩꯅꯣ ꯃꯄꯤꯗꯣ ꯃꯔꯤ ꯂꯩꯔꯝꯃꯦꯕ ꯑꯩꯈꯣꯏꯒꯤꯁꯨꯀꯣ ꯃꯔꯤ ꯃꯉꯥ ꯂꯩꯔꯝꯃꯦ ꯂꯣꯏꯅ ꯃꯆꯥ ꯄꯣꯛꯅꯕꯅꯦ ꯑꯍꯨꯝꯅ ꯃꯆꯥ ꯄꯣꯛꯄ ꯑꯗꯨꯒ ꯑꯅꯤꯅ ꯃꯔꯨꯝꯗꯣ ꯎꯝꯕꯀꯣ ꯑꯗꯨꯒꯤ ꯃꯆꯥ ꯑꯍꯨꯝ ꯄꯣꯛꯂꯝꯕꯁꯤꯡꯗꯨꯗꯤꯀꯣ ꯑꯗꯨꯝ ꯃꯣꯏꯗꯤ ꯃꯄꯥꯟ ꯊꯣꯛꯄꯅꯤꯅ ꯀꯔꯤꯅꯣ ꯅꯥꯔꯦꯕ ꯑꯗꯨꯒꯤ ꯂꯣꯏ ꯁꯤꯈ꯭ꯔꯦ ꯑꯗꯨꯒ ꯃꯄꯥꯟ ꯊꯣꯛꯇꯕ ꯃꯔꯨꯝ ꯀꯣꯝꯕ ꯑꯅꯤꯗꯨꯗꯤꯀꯣ ꯍꯤꯡꯍꯧꯋꯦ ꯍꯧꯖꯤꯛꯇꯤ ꯃꯆꯥ ꯌꯥꯝ ꯆꯥꯎꯔꯦ ꯑꯗꯨꯒ ꯃꯆꯥ ꯑꯃꯨꯛ ꯄꯣꯛꯑꯒ ꯂꯩꯔꯦ ꯑꯃꯅ ꯀꯩꯅꯣ ꯇꯧꯔꯦ ꯃꯔꯨꯝ ꯑꯃꯨꯛ ꯀꯣꯟꯂꯒ ꯂꯩꯔꯦ
ꯑꯅꯤꯔꯛ ꯂꯥꯛꯄꯅꯦ ꯀꯨꯝꯁꯤꯁꯦ ꯑꯃꯅ ꯍꯥꯟꯅ ꯂꯥꯛꯏ ꯑꯗꯨꯅ ꯑꯗꯣ ꯑꯩꯈꯣꯏꯒꯤꯗꯣ ꯑꯍꯨꯝ ꯃꯔꯤꯔꯛ ꯉꯥ ꯀꯩꯅꯣ ꯈꯥꯛꯄꯤꯕꯅꯦꯕ ꯑꯗꯨ ꯑꯗꯨꯁꯨ ꯂꯣꯏ ꯈꯔ ꯆꯥꯎꯊꯣꯛꯑꯦ ꯍꯥꯏꯔꯒ ꯂꯣꯏ ꯁꯤꯗꯣꯛꯈ꯭ꯔꯦ ꯑꯃꯨꯛ ꯑꯦ ꯌꯦꯟ ꯂꯥꯕ ꯑꯃꯗꯤ ꯐꯖꯅ ꯆꯥꯎꯕꯅꯦ ꯌꯥꯝ ꯉꯥꯎꯁꯨ ꯉꯥꯎꯕꯒꯣ ꯃꯁꯛꯁꯨ ꯌꯥꯝ ꯐꯖꯕꯅꯦ
ꯑꯣ ꯀꯩꯅꯣ ꯄꯩꯁꯥ ꯌꯥꯝ ꯄꯥꯏꯕꯅꯤ ꯌꯥꯝ ꯑꯩꯈꯣꯏ ꯆꯤꯡꯒꯤ ꯌꯦꯟꯗꯤ ꯌꯥꯝ ꯇꯥꯡꯉꯤꯗꯅ ꯂꯤꯁꯤꯡ ꯑꯃꯒꯨꯝꯕ ꯄꯤꯗꯅꯀꯣ
ꯑꯗꯨꯅꯦ ꯏꯁ ꯑꯩꯈꯣꯏꯒꯤ ꯌꯣꯜꯔꯗꯤ ꯂꯤꯁꯤꯡ ꯑꯃꯒ ꯆꯥꯝꯃꯉꯥꯒ ꯍꯥꯏꯔꯤꯅꯤ ꯍꯥꯏꯕꯅꯦ ꯍꯣꯏ ꯏꯃꯥꯗꯣ ꯌꯣꯜꯂꯣ ꯍꯥꯏꯕ ꯑꯗꯨ ꯌꯣꯟꯒꯦ ꯇꯧꯕ ꯅꯨꯃꯤꯠꯇꯣ ꯐꯥꯒꯦ ꯇꯧꯕꯅꯦꯕ ꯑꯗꯣ ꯀꯥꯎꯕ ꯀꯥꯎꯔꯒ ꯑꯌꯨꯛꯇ ꯀꯩꯅꯣ ꯆꯥꯛ ꯄꯤꯖꯅꯤꯡꯉꯥꯏ ꯀꯥꯎꯔꯒ ꯂꯥꯛꯇꯕꯀꯣ ꯑꯩꯈꯣꯏ ꯃꯈꯥꯒꯤ ꯀꯩꯅꯣꯗ ꯊꯤꯕ ꯆꯠꯂꯒ ꯁꯤꯔꯝꯃꯦ ꯑꯁ ꯌꯥꯝ ꯄꯥꯝꯃꯨꯌꯦꯗꯥ
ꯍꯥꯟꯅꯗꯤ ꯀꯩꯅꯣ ꯃꯉꯥꯛꯇ ꯃꯁꯝ ꯂꯩꯇꯕꯗꯣ
ꯑꯥ
ꯑꯗꯣ ꯀꯩꯅꯣ ꯌꯦꯟꯗꯣ ꯂꯥ ꯅꯦꯕ ꯌꯥꯝ ꯆꯥꯎꯔꯦ ꯆꯥꯅꯤꯡꯉꯥꯏꯁꯨ ꯀꯔꯤ ꯍꯥꯏ ꯃꯣꯏꯗꯤ ꯎꯝ ꯑꯇꯩꯗꯤ ꯅꯥꯔꯒ ꯁꯤꯔꯁꯨ ꯃꯥꯗꯤ ꯅꯥꯗꯕꯀꯣ ꯑꯗꯨꯝ ꯂꯩ ꯑꯗꯨꯒꯤ ꯆꯥꯅꯤꯉꯥꯏꯗꯣ ꯄꯥꯝꯃꯨꯕꯀꯣ
ꯎꯝ
ꯑꯗꯨꯒꯤ ꯎꯝ ꯑꯌꯨꯛ ꯇꯔꯥ ꯑꯩꯈꯣꯏꯒꯤ ꯃꯊꯛꯇ ꯂꯩꯕ ꯌꯨꯝꯒꯤ ꯌꯦꯟ ꯑꯃ ꯂꯩꯌꯦꯕꯀꯣ ꯃꯕꯥꯅꯤꯗꯣ ꯈꯠꯅꯔꯒ ꯂꯩꯔꯦ ꯍꯥꯏꯌꯦ ꯏꯒꯁꯨ ꯂꯣꯏ ꯊꯣꯛꯑꯒꯀꯣ ꯃꯉꯛ ꯃꯀꯣꯛꯀꯗꯣ
ꯑꯣ ꯑꯗꯣ ꯃꯉꯛꯇ ꯁꯝ ꯁꯝ ꯍꯥꯎꯗꯕꯗꯣ
ꯑꯣ
ꯑꯗꯨꯗꯤ ꯌꯣꯟꯕ ꯀꯥꯟꯗꯗꯤ ꯌꯥꯝ ꯀꯩꯅꯣ ꯇꯧꯗꯦ ꯍꯥꯏ ꯅꯨꯡꯉꯥꯏ ꯗꯦ ꯍꯥꯏꯕꯅꯦ
ꯑꯣ ꯑꯣ ꯍꯥꯎꯗꯤ ꯍꯥꯎꯋꯦ ꯍꯥꯏꯌꯦ ꯃꯁꯥꯗꯣ ꯃꯥꯒꯤ ꯁꯥꯗꯣ ꯍꯥꯎꯋꯦ ꯍꯥꯏꯌꯦꯕ
ꯑꯣ ꯃꯣꯏꯅ ꯀꯩꯅꯣ ꯂꯥꯛꯑꯁꯨꯀꯣ ꯑꯇꯣꯞꯄ ꯁꯤꯔꯁꯨ ꯃꯣꯏꯗꯤ ꯁꯤ ꯁꯤꯒꯟꯗꯕꯅꯦ ꯍꯥꯏꯕꯅꯦ
ꯑꯗꯨꯅꯦ ꯃꯥꯗ ꯁꯤꯗꯤ ꯁꯤꯗꯕꯅꯦꯕ ꯑꯗꯨ ꯑꯣꯏꯔꯁꯨ ꯃꯣꯏꯗꯣ ꯈꯠꯅꯕꯒꯤ ꯀꯔꯤ ꯍꯥꯏꯁꯤꯔ ꯏꯒꯗ ꯃꯀꯣꯛꯀ ꯑꯗꯨꯝ ꯂꯣꯏ ꯗꯥꯛ ꯂꯩꯔꯦꯕꯀꯣ ꯑꯗꯨꯒꯤ ꯏꯃꯥꯅ ꯆꯥꯔꯣ ꯁꯤꯗ꯭ꯔꯤꯉꯩꯗ ꯍꯥꯏꯅ ꯑꯩꯈꯣꯏꯁꯨ ꯐꯥꯔꯒ ꯊꯝꯕꯅꯦꯕ ꯍꯌꯦꯡ ꯑꯌꯨꯛ ꯇ ꯆꯥꯔꯁꯦ ꯍꯥꯏꯔꯒ ꯊꯝꯕꯅꯦꯕꯀꯣ ꯑꯗꯨꯒ
ꯍꯥꯥ
ꯑꯌꯨꯛꯇꯗꯤ ꯐꯥꯔꯒ ꯊꯝꯕꯅꯤꯅ ꯀꯔꯤꯁꯨ ꯇꯧꯗꯕ ꯑꯁ ꯊꯥꯗꯣꯛꯈ꯭ꯔꯁꯤꯔꯅ ꯈꯟꯕ ꯑꯗꯨ ꯑꯣꯏꯔꯁꯨ ꯑꯁꯅ ꯌꯦꯡꯁ ꯍꯥꯏꯅ ꯅꯨꯡꯊꯤꯜꯗ ꯑꯣꯏꯅ ꯆꯥꯁꯦ ꯍꯥꯏꯔꯒ ꯆꯥꯅꯤꯡꯉꯥꯏ ꯐꯥꯒꯦ ꯂꯥꯛꯄ ꯃꯗ ꯁꯤꯔꯝꯕ ꯋꯥꯅꯤꯗ ꯃꯊꯟꯇ
ꯑꯍꯥ
ꯌꯥꯝ ꯄꯥꯝꯃꯨ ꯋꯦ ꯅꯠꯇ꯭ꯔꯗꯤ ꯌꯦꯟ ꯌꯦꯟꯁꯤ ꯌꯥꯝ ꯂꯩꯒꯗꯧꯕ ꯍꯧꯖꯤꯛꯀꯥꯟꯅꯤ ꯏꯟꯁꯥꯡ ꯍꯥꯎꯗ ꯃꯇꯝꯗ ꯌꯨꯝꯗ ꯂꯩꯕ ꯌꯦꯟꯗꯨꯅ ꯑꯗꯨꯝ ꯆꯥꯔꯗꯤ ꯅꯨꯡꯉꯥꯏꯗꯅꯀꯣ
ꯎꯝ ꯑꯗꯨꯅꯦ ꯂꯩꯕ ꯃꯇꯝ ꯂꯩ ꯄꯩꯁꯥ ꯌꯥꯝ ꯂꯩꯇꯕ ꯃꯇꯝꯁꯨ ꯌꯥꯎꯋꯦꯕ
ꯎꯝ ꯑꯗꯨꯅꯦ ꯑꯁꯤꯒꯨꯝꯕ ꯑꯩꯈꯣꯏ ꯆꯤꯡꯒꯤ ꯌꯦꯟꯗꯤ ꯄꯥꯥꯛ ꯂꯩꯔꯁꯨ ꯐꯪꯗꯦꯗꯅ
ꯎꯝ ꯌꯥꯝ ꯇꯥꯡꯁꯨ ꯇꯥꯡꯉꯦ ꯑꯩꯈꯣꯏ ꯍꯥꯟꯅ ꯑꯩꯈꯣꯏ ꯆꯥꯔꯖꯇ ꯂꯩꯕ ꯃꯇꯝꯗꯁꯨ ꯀꯣ ꯌꯥꯝ ꯇꯥꯡꯉꯦ
ꯑꯣ
ꯑꯁ ꯑꯗꯨꯗꯤ ꯌꯥꯝ ꯇꯥꯡꯉꯤꯗ ꯍꯥꯎ ꯍꯥꯎꯕꯒꯤꯀꯣ
ꯃꯍꯥꯎꯁꯨ ꯂꯩꯌꯦ ꯍꯛꯆꯥꯡꯁꯨ ꯐꯩꯌꯦꯕ ꯑꯗꯨꯗꯤ
ꯑꯗꯨ ꯅꯪ ꯂꯧ ꯂꯣꯏꯔꯗꯤ ꯐꯤ ꯑꯃꯨꯛ ꯁꯥꯕ ꯍꯧꯒꯗ꯭ꯔꯥ
ꯎꯝ ꯍꯧꯔꯒꯦ
ꯑꯁ ꯑꯣꯗꯔ ꯑꯣꯗꯔ ꯃꯌꯥꯝ ꯂꯥꯛꯑꯝꯃꯅꯤꯀꯣ
ꯂꯥꯛꯇꯦ ꯂꯥꯛꯇꯦ ꯍꯧꯖꯤꯛꯀꯥꯟꯁꯦ ꯃꯥ ꯃꯥꯒꯤ ꯄꯩꯁꯥ ꯂꯩꯅꯗꯕꯅꯤꯅꯀꯣ
ꯑꯗꯨꯁꯨ ꯑꯣꯏꯔꯝꯒꯅꯤ ꯌꯣꯟꯅꯤꯡꯉꯥꯏꯀꯣ ꯑꯗꯨꯝ ꯁꯠ ꯁꯠꯇꯣꯛꯑꯣ ꯑꯗꯨꯒ ꯁꯠꯇꯣꯛꯑ ꯃꯇꯨꯡꯗꯀꯣ ꯌꯣꯜꯂꯣ
ꯎꯝ
ꯑꯗꯨꯁꯨ ꯇꯣꯡꯉꯝꯒꯅꯤ ꯑꯗꯨꯅ ꯑꯗꯨꯗꯤ ꯑꯍꯨꯝ ꯃꯔꯤ ꯃꯉꯥ ꯑꯗꯨ ꯁꯥꯗꯣꯛꯑꯒ ꯇꯧꯔꯒ ꯌꯣꯟꯕꯗꯨꯅ ꯑꯗꯨꯗꯤ ꯂꯥꯛꯞꯄ ꯀꯥꯟꯗꯅ ꯄꯨꯂꯞ ꯄꯨꯂꯞ ꯂꯥꯛꯢꯗꯅ ꯑꯣꯗꯔꯒꯤꯗꯤ ꯑꯃꯈꯛ ꯑꯅꯤꯈꯛ ꯇꯧꯕꯗꯨꯗꯤ
ꯑꯗꯨꯃꯥꯢ ꯇꯧ
ꯄꯩꯁꯥꯁꯨ ꯂꯥꯛꯑꯒ ꯑꯗꯨꯝ ꯂꯣꯏꯅꯃꯛ ꯀꯩꯅꯣ
ꯑꯣꯗꯔ ꯂꯥꯛ ꯃꯤꯒꯤ ꯑꯗꯨꯝ ꯁꯥꯕꯤꯌꯣ ꯍꯥꯏꯕꯒꯨꯝꯅ ꯂꯥꯛꯄ ꯎꯝ ꯑꯗꯨ ꯍꯦꯟꯅꯗꯤ ꯑꯩꯅ ꯑꯗꯨꯝ ꯑꯩꯒꯤ ꯐꯖ ꯐꯖꯕ ꯑꯗꯨ ꯁꯥꯔꯒꯀꯣ ꯌꯣꯟꯕꯗꯨꯅ ꯅꯨꯡꯉꯥꯏꯌꯦꯕ ꯑꯗꯨꯒꯤ
ꯑ ꯑꯗꯣ ꯑꯗꯨꯅ ꯅꯨꯡꯉꯥꯏꯔꯝꯒꯅꯤ ꯐꯖ ꯐꯖꯕ ꯑꯝ ꯁꯥꯔꯒ ꯀꯣ ꯑꯗꯣ ꯌꯣꯟꯕ ꯃꯇꯝꯗꯁꯨ ꯄꯩꯁꯥꯁꯨ ꯄꯨꯂꯞ ꯂꯥꯛꯑꯦꯗꯅ
ꯑꯝ ꯑꯗꯨꯅꯦ
ꯎꯝ
ꯈꯪꯗꯦ
ꯑꯩꯈꯣꯏꯗꯤ ꯐꯤ ꯁꯥꯕꯁꯦ ꯈꯨꯠꯀꯁꯤ ꯊꯤꯕꯅꯤꯅ
ꯑꯁ ꯅꯣꯏꯗꯤ ꯌꯥꯝ ꯁꯥꯔꯛꯇꯕꯒꯤꯅꯦ ꯑꯗꯨꯝ ꯀꯨꯏꯔꯒ ꯑꯗꯨꯝ ꯐꯖꯔꯒꯅꯤꯗ
ꯑꯁ ꯐꯖꯕ ꯈꯨꯠ ꯐꯖꯕ ꯐꯖꯗꯕ ꯍꯥꯏꯗꯨꯗꯤ ꯑꯍꯥꯟꯕ ꯁꯥꯕ ꯃꯇꯝꯅ ꯈꯪꯕꯅꯤ ꯍꯥꯏ ꯌꯥꯝ
ꯑꯥ ꯑꯗꯨꯗꯤ ꯇꯥꯎꯕꯅꯦ ꯅꯆꯦꯗꯨꯁꯨꯅꯦꯀꯣ ꯐꯤ ꯌꯥꯝ ꯐꯖ ꯐꯖꯕ ꯀꯩꯅꯣ ꯋꯥꯅ ꯋꯥ ꯋꯥꯅꯥ ꯀꯩꯅꯣ ꯃꯅꯤꯡ ꯂꯣꯏꯅ ꯀꯩꯅꯣ ꯇꯧꯕꯗꯣ ꯌꯥꯝ ꯇꯥꯡꯕ ꯐꯅꯦꯛꯇꯣ ꯑꯗꯨꯒꯁꯨ ꯁꯥꯔꯒ ꯀꯔꯤ ꯍꯥꯏꯁꯤꯔ ꯃꯥꯒꯤ ꯃꯈꯨꯠꯇꯣ ꯅꯥꯟꯗꯕꯒꯤꯅꯦꯕ ꯑꯗꯣ
ꯑꯃꯁꯨ ꯑꯩꯈꯣꯏ ꯏꯆꯦꯅ ꯁꯥꯕꯤꯕꯗꯣ ꯑꯃ
ꯎꯝ
ꯑꯃꯨꯛ ꯎꯝ ꯀꯩꯅꯣ ꯑꯃꯔꯣꯝꯗ ꯀꯛꯅꯤꯡꯉꯥꯏꯗꯣ ꯀꯛꯄꯤꯗꯕꯒꯤ ꯃꯌꯥꯏꯗ ꯀꯛꯄꯤꯕꯒꯤꯀꯣ ꯑꯗꯨꯁꯨ ꯎꯝ ꯀꯩꯅꯣ ꯌꯥꯝ ꯎꯝ ꯁꯥꯕꯤꯈ꯭ꯔꯕꯀꯣ ꯇꯪꯈꯥꯏꯃꯨꯛ ꯍꯦꯜꯂꯝꯒꯅꯤ ꯑꯗꯨ ꯁꯥꯕꯤꯈ꯭ꯔꯒ ꯑꯃꯨꯛ ꯀꯩꯅꯣ ꯇꯧꯊꯣꯛꯈꯤꯕꯅꯦ ꯃꯥꯡꯈ꯭ꯔꯕꯅꯦ ꯑꯗꯨꯒ ꯑꯃꯨꯛ ꯁꯥꯗꯣꯛꯑꯦ
ꯃꯥ ꯅꯣꯏꯅꯆꯦꯒꯤꯗꯣ ꯀꯩꯅꯣꯁꯨꯅꯦꯕ ꯃꯥꯅ ꯄꯥꯏꯕ ꯂꯪꯗꯣ ꯀꯔꯤ ꯍꯥꯏꯁꯤꯔꯥ ꯌꯥꯝ ꯌꯥꯝ ꯄꯥꯏꯕꯒꯤ ꯑꯣꯏꯔꯝꯅꯦ ꯌꯦꯡꯕ ꯀꯥꯟꯗ ꯌꯥꯝ ꯆꯥꯎ ꯆꯥꯎꯅ ꯎꯑꯦꯕ ꯃꯈꯥꯒꯤꯗꯣ
ꯃꯈꯨꯠꯇꯣ ꯌꯥꯝ ꯃꯈꯨꯠꯇꯣ ꯅꯥꯟꯗꯕꯅꯦ ꯏꯆꯦꯒꯤꯗꯣ ꯄꯪꯇꯧ ꯇꯧꯔꯒ ꯂꯣꯏꯔꯦ ꯍꯥꯏꯕꯗꯣ ꯑꯗꯨꯃꯥꯏꯅ ꯂꯩꯕꯅꯦꯕ ꯑꯇꯣꯞꯄꯗꯤ ꯑꯁ ꯀꯩꯅꯣ ꯈꯤꯇꯪ ꯑꯃꯨꯛ ꯂꯩꯔꯦ ꯌꯥꯗ꯭ꯔꯦ ꯑꯃꯨꯛ ꯇꯧꯕ ꯀꯥꯟꯗ ꯑꯃꯨꯛ ꯂꯣꯏ ꯍꯟꯖꯤꯟꯅꯩꯗꯅ ꯑꯩꯈꯣꯏꯆꯦꯗꯤ ꯑꯗꯨꯃꯥꯏꯅ ꯇꯧꯔꯔꯣꯏ ꯑꯁ ꯀꯩꯁꯨ ꯇꯧꯔꯣꯏ ꯑꯗꯨꯝ ꯇꯧꯔꯅꯤ ꯃꯥꯗꯤ ꯁꯥꯞ
ꯑꫭ ꯃꯥꯒꯤ ꯋꯥꯈꯜꯗꯣ ꯏꯆꯝ ꯆꯝꯕ ꯀꯣ ꯑꯗꯨꯒꯤ ꯑꯁ ꯁꯦꯠꯄ ꯌꯥꯔꯗꯤ ꯌꯥꯔꯦ ꯍꯥꯏꯕꯒꯨꯝꯕ ꯇꯧꯕꯒꯤꯅꯤ
ꯑꯗꯨ ꯁꯦꯠꯄ ꯌꯥꯕ ꯑꯣꯏꯔꯁꯨ ꯅꯣꯡ ꯐꯥꯗꯣ ꯃꯄꯥꯟꯗ ꯁꯦꯠꯄ ꯃꯇꯝꯁꯨ ꯌꯥꯎꯒꯅꯦꯕ ꯑꯗꯣ ꯌꯥꯝ ꯀꯨꯏꯅꯁꯨ ꯁꯥꯔꯦ ꯑꯗꯨꯒ ꯌꯥꯝ ꯋꯥꯅꯁꯨ ꯁꯥꯔꯦ ꯑꯗꯨꯒ ꯀꯣ ꯐꯖꯅ ꯁꯥ ꯇꯣꯛ ꯟꯕ
ꯍꯣꯏ ꯍꯣꯏ
ꯑꯩꯁꯨꯅꯦ ꯐꯤ ꯂꯥꯏꯔꯗꯁ ꯁꯥꯅꯤꯡꯉꯥꯏ ꯂꯩꯔꯗꯤ ꯊꯕꯛ ꯑꯃꯨ ꯆꯠꯅꯤꯡꯉꯥꯏ ꯂꯩꯒꯅꯤ ꯍꯥꯏꯗ ꯑꯃꯨꯛ ꯆꯥꯅꯤꯡꯉꯥꯏ ꯂꯥꯏꯛꯅꯤ ꯑꯁ ꯑꯗꯨꯃꯥꯏꯅ
ꯑꯗꯨꯅꯦ ꯃꯤ ꯃꯌꯥꯝ ꯀꯩꯅꯣ ꯑꯁꯤꯗꯤ ꯇꯟꯕ ꯃꯤꯅ ꯇꯧꯒꯗꯧꯕ ꯅꯠꯇꯦꯗ ꯐꯤ ꯁꯥꯕꯁꯤꯗꯤ
ꯑꯗꯨꯅꯦ
ꯃꯤꯃꯦ ꯌꯥ
ꯌꯥꯗꯤ ꯍꯧꯒꯠꯇ꯭ꯔꯒ ꯅꯨꯃꯤꯠ ꯆꯨꯞꯄ ꯑꯗꯨꯝ ꯁꯥꯔꯒ ꯑꯣ ꯑꯩꯈꯣꯏꯗꯤ ꯑꯁ ꯀꯩꯅꯣ ꯃꯣꯏ ꯇꯧꯕꯗꯤꯀꯣ ꯑꯉꯥꯡꯁꯨꯂꯣꯏ ꯆꯥꯎꯕꯒꯦꯀꯣ ꯑꯗꯨ ꯑꯣꯏꯕꯅꯤ ꯃꯣꯏꯁꯨ ꯇꯣꯉꯥꯟ ꯇꯣꯉꯥꯟ ꯆꯥꯟꯅꯕ ꯑꯗꯨꯒꯤꯅꯤꯗ
ꯇꯥꯂꯦ ꯒ꯭ꯔ ꯍꯈ꯭ꯔꯥ ꯈꯪ ꯂꯩꯂꯝ ꯇꯜꯂꯦ ꯍꯥꯏꯗꯤ
ꯑꯩꯈꯣꯏꯒꯤꯗꯤ ꯁꯨꯕ ꯃꯇꯝ ꯍꯣꯏ ꯂꯩꯕꯕꯨꯗꯤ ꯂꯩꯌꯦ ꯑꯗꯣ ꯑꯩꯌꯨ ꯍꯧꯒꯠꯂꯦ ꯃꯣꯏꯗꯤ ꯍꯧꯒꯠꯂꯒ ꯑꯃꯨꯛ ꯆꯥꯛ ꯁꯨ ꯊꯣꯉꯔꯣꯏ ꯐꯤ ꯈꯛꯇ ꯁꯥ